ꯑꯩꯖꯨ ꯅꯕꯥꯎ ꯑꯃꯇ ꯍꯥꯏꯒꯦꯅ ꯇꯧꯕꯅꯤꯅꯦ ꯑ ꯀꯩꯅꯣ ꯇꯧꯕ ꯅꯣꯏꯗꯣꯏ ꯕꯖꯥꯔꯗꯅꯦ ꯆ ꯍꯟꯆꯥꯡ ꯅꯥꯄꯤꯊꯐꯝꯒ ꯂꯩꯒꯗ꯭ꯔꯥ
ꯅꯅꯤ
ꯑꯣ ꯑꯗꯨꯗꯤ ꯑꯩꯒꯤ ꯍꯤꯡꯒꯣꯟ ꯑꯩ ꯉꯍꯥꯟꯋꯥꯏ ꯑꯩꯅ ꯅꯪꯉꯣꯟꯗ ꯍꯥꯏꯈꯤꯕꯗꯣ ꯑꯩ ꯄꯣꯠ ꯆꯩ ꯊꯥꯛꯑꯦꯅ ꯑꯗꯣ ꯄꯣꯠꯆꯩꯁꯤꯗ ꯍꯧꯖꯤꯛ ꯂꯣꯏ ꯆꯥꯔꯦꯕꯀꯣ ꯑꯗꯨꯗꯣ ꯊꯥꯕ ꯌꯥꯕ ꯍꯥꯏꯇꯥꯔꯦ ꯑꯗꯨꯗꯨꯅ ꯑꯩꯁꯦ ꯄꯥꯝꯃꯛꯄ ꯍꯧꯖꯤꯛ ꯑꯩꯉꯣꯟꯗ ꯊꯥꯕ ꯌꯥꯕ ꯂꯩꯏꯁꯦ ꯎꯝ ꯑꯗꯨꯗꯣ ꯑꯩ ꯅꯣꯡꯗꯥꯅ ꯍꯥꯏꯔꯛꯀꯦꯕꯀꯣ ꯅꯣꯏ ꯑꯗꯥꯋꯥꯏꯗ ꯁꯨꯝ ꯑꯁꯨꯝ ꯆꯠꯀꯗ꯭ꯔꯥ ꯈꯣꯠꯀꯗ꯭ꯔꯥ ꯌꯦꯡꯉꯣꯕꯀꯣ ꯑꯩꯉꯣꯟꯗ ꯑꯩꯅ ꯍꯧꯖꯤꯛ ꯊꯥꯒꯦꯅ ꯈꯜꯂꯤꯁꯦ ꯒꯖꯔ ꯂꯩꯔꯦ ꯊꯕꯤ ꯂꯩꯔꯦ ꯇꯣꯃꯦꯇꯣ ꯂꯩꯔꯦ ꯈꯥꯃꯦꯟꯁꯤꯟꯕꯗꯣꯀꯣ ꯑꯗꯨꯒꯣꯡ ꯔꯨꯝ ꯂꯩꯔꯦ ꯃꯥꯏꯔꯦꯜ ꯂꯩꯔꯦ ꯑꯗꯒꯤ ꯆꯝꯐꯨꯠ ꯍꯋꯥꯏꯗꯣ ꯈꯪꯉꯤꯗꯅ
ꯎꯝ
ꯑꯗꯨꯗꯨꯅꯦ ꯗꯁꯨ ꯀꯨꯁꯅꯦ ꯁꯨꯃꯥꯏꯅ ꯏꯟꯖꯥꯡ ꯏꯟꯖꯥꯡ ꯅꯥꯄꯤꯒꯤꯗꯤ ꯁꯤ ꯂꯩꯔꯦꯕ ꯑꯗꯨꯒ ꯍꯩꯗꯅ ꯑꯩꯅ ꯊꯥꯅꯤꯡꯉꯤꯁꯦ ꯑꯩꯒꯤ ꯍꯟꯗꯛ ꯑꯪꯒꯨꯔ ꯑꯪꯒꯨꯔ ꯄꯥꯝꯕꯤ ꯃꯉꯥ ꯊꯥꯕꯅꯦꯕꯀꯣ ꯑꯗꯨꯗ ꯑꯁꯪꯕꯅ ꯑꯍꯨꯝꯅꯦꯕ ꯑꯗꯨꯒ ꯑꯃꯨꯕꯤ ꯖꯥꯇꯤꯗꯣ ꯈꯪꯕ ꯅꯠꯇ꯭ꯔꯥ ꯑꯃꯨꯕ ꯖꯥꯠꯇꯣ ꯑꯗꯨꯗꯨꯅ ꯑꯅꯤ ꯑꯃꯅꯦꯕꯀꯣ ꯑꯗꯨꯁꯨ ꯂꯣꯏꯅ ꯍꯦꯛꯄ ꯌꯥꯁꯜꯂꯛꯑꯦꯕ ꯑꯗꯒꯤ ꯍꯩꯅꯧ ꯄꯥꯝꯕꯤ ꯇꯔꯥꯃꯨꯛ ꯊꯥꯕꯅꯦ ꯑ ꯑꯗꯨꯁꯨ ꯂꯣꯏꯅ ꯃꯨꯟꯖꯜꯂꯦ ꯍꯥꯏꯩꯅꯧ ꯑꯊꯨꯝꯕꯤ ꯑꯁꯥꯡꯕꯤꯗꯣ ꯗꯦꯁꯀꯤ ꯍꯩꯅꯧꯗꯨꯅꯦꯕ ꯑꯗꯒꯤ ꯀꯩ ꯗ꯭ꯔꯦꯒꯟ ꯐ꯭ꯔꯨꯏꯠꯇꯣ ꯗ꯭ꯔꯦꯒꯣꯟ ꯐ꯭ꯔꯨꯏꯠ ꯑꯗꯣ ꯑꯗꯨꯁꯨ ꯑꯃꯨꯟꯕ ꯀꯦꯖꯤ ꯈꯔ ꯑꯗꯨꯝ ꯇꯔꯥ ꯀꯨꯟꯃꯨꯛ ꯁꯨꯃꯥꯏꯅ ꯂꯩꯔꯝꯗꯧ ꯃꯥꯜꯜꯂꯤ ꯑꯗꯣ ꯁꯨꯃꯥꯏꯅ ꯁꯤꯁꯤꯡꯁꯦ ꯊꯥꯒꯦꯅꯦ ꯈꯟꯕꯅꯦ ꯑꯗꯣ ꯎꯝ ꯋꯥꯟꯗꯦꯗ ꯄꯨꯂꯞ ꯊꯥꯕ ꯂꯣꯏꯁꯟꯕꯗꯤ ꯌꯥꯒꯗꯧ ꯃꯥꯟꯗꯦ ꯅꯠꯇ꯭ꯔꯥ ꯍꯥꯏꯗꯤ ꯍꯥꯟꯅ ꯋꯥꯁꯦ ꯑꯍꯥꯡ ꯊꯪꯅꯔ ꯈꯣꯠꯂꯒ ꯀꯌꯥꯝ ꯄꯥꯝꯕꯅꯣ ꯈꯣꯠꯄꯅꯣꯗꯣ ꯍꯥꯏꯅꯔꯒ ꯃꯣꯏꯅ ꯄꯥꯝꯕ ꯄꯥꯝꯕ ꯃꯁꯤꯡꯗꯣ ꯍꯦꯛ ꯍꯦꯛ ꯍꯞꯄꯤꯗꯣꯏꯅꯦꯕ ꯑꯗꯒꯤ ꯍꯦꯛꯇꯣꯛꯑꯒ ꯊꯝꯕꯗꯨꯁꯨ ꯅꯨꯡꯉꯥꯏꯇꯦꯗꯅꯀꯣ ꯑꯃꯨꯛ ꯍꯥꯏꯗꯤ ꯑꯩꯣꯏꯗꯔꯛ ꯈꯣꯠꯄ ꯈꯣꯠꯄ ꯄꯣꯠ ꯆꯩ ꯃꯣꯏꯁꯨ ꯌꯣꯟꯗꯣꯏꯅꯤꯅ ꯈꯨꯏꯕ ꯈꯣꯠꯄ ꯐꯖꯗꯕꯗꯨꯗꯤ ꯑꯗꯨꯝ ꯃꯤꯁꯨ ꯄꯥꯝꯅꯗꯦꯕ ꯍꯥꯏꯕ ꯋꯥꯅꯦ ꯑꯗꯨꯝ ꯍꯧꯖꯤꯛꯀꯥꯟꯗꯤ ꯍꯥꯔ ꯀꯩꯀꯥ ꯃꯌꯥꯝ ꯍꯥꯞꯄꯒ ꯑꯗꯨꯝ ꯄꯣꯠ ꯆꯩꯗꯣ ꯐꯖ ꯌꯦꯡꯕꯗ ꯐꯖꯕꯁꯦ ꯑꯗꯨꯝ ꯄꯥꯝꯅꯩꯕ ꯃꯤꯁꯤꯡꯁꯦ ꯍꯥꯔ ꯍꯥꯞꯇꯕ ꯀꯩꯗꯧꯗꯕ ꯍꯥꯏꯗꯤ ꯌꯦꯡꯕꯗ ꯈꯤꯇꯪ ꯅꯨꯡꯉꯥꯏꯇꯕꯗꯣ ꯑꯗꯨꯝꯕꯗꯨꯗꯤ ꯀꯩꯁꯨ ꯄꯥꯝꯅꯗ꯭ꯔꯦꯕ ꯑꯗꯨꯗꯨꯅ ꯑꯩꯅ ꯈꯜꯂꯤꯁꯦ ꯑꯗꯨꯗꯣ ꯑꯗꯨꯃꯥꯏꯅ ꯊꯥꯒꯦꯅ ꯈꯟꯕꯅꯦꯕꯀꯣ ꯑꯗꯣ ꯍꯌꯦꯡꯖꯦ ꯑꯩ ꯂꯥꯛꯑꯒꯦ ꯑꯗꯨꯗꯨꯒ ꯅꯪ ꯈꯪꯅꯕ ꯂꯩꯕꯤꯁꯤꯡꯗꯣ ꯑꯗꯨꯗ ꯍꯥꯏꯔꯒ ꯇꯧꯔꯁꯦꯕꯀꯣ ꯑꯗꯨꯗꯨꯒ ꯍꯦꯛ ꯐ ꯍꯕꯁꯤꯅ ꯀꯃꯤꯡ ꯁꯟꯗꯦꯁꯦ ꯁꯤꯗ ꯇꯧꯔꯁꯦꯕꯀꯣ ꯑꯗꯣ ꯅꯪꯁꯨ ꯀꯨꯏꯔꯦ ꯂꯥꯛꯇ꯭ꯔꯤꯗꯣ ꯑꯗꯣ ꯍꯥꯏꯐꯦꯠꯇꯪ ꯂꯥꯛꯑꯒ ꯑꯝꯇ ꯌꯦꯡꯉꯨ ꯂꯥꯎꯗꯅ ꯍꯦꯛꯇ꯭ꯔꯤꯀꯥꯟꯁꯤꯗ ꯍꯦꯛꯇ꯭ꯔꯤꯀꯥꯟꯒꯤꯗ ꯐꯖꯕꯁꯤꯡꯗꯣ ꯍꯦꯛꯈ꯭ꯔ ꯃꯇꯨꯡꯗꯗꯤ ꯐꯖꯔꯔꯣꯏꯕ
ꯍꯣꯏ ꯂꯥꯛꯀꯦꯕꯀꯣ ꯂꯥꯛꯄꯕꯨꯗꯤ ꯑꯗꯣ ꯅꯪꯅ ꯍꯥꯏꯔꯤꯕ ꯄꯣꯠ ꯆꯩꯁꯤꯡꯗꯣ ꯀꯦꯖꯤꯗ ꯀꯌꯥ ꯊꯥꯅꯤꯡꯉꯤꯅꯣ ꯅꯪꯅ ꯀꯌꯥ ꯊꯥꯅꯤꯡꯉꯤꯅꯣ ꯑꯩꯈꯣꯏ ꯁꯤꯗ ꯂꯧꯅꯕ ꯃꯃꯟꯗꯣ ꯎꯝ
ꯑꯩꯒꯤꯗꯤꯅꯦ ꯑꯩꯅ ꯑꯩꯅ ꯈꯜꯂꯤꯁꯦ ꯑꯩꯈꯣꯏ ꯑꯩꯅ ꯃꯣꯏꯅ ꯍꯥꯏꯗꯤ ꯄꯣꯠꯆꯩ ꯌꯣꯟꯕꯤꯁꯤꯡꯗꯨꯅ ꯏꯁꯝ ꯁꯝꯅ ꯍꯥꯏꯔꯕꯗ ꯈꯥꯃꯦꯟ ꯁꯤꯟꯕꯗ ꯃꯣꯏꯅ ꯂꯨꯄꯥ ꯌꯥꯡꯈꯩ ꯌꯣꯜꯂꯦꯅ ꯈꯜꯂꯨꯕꯀꯣ ꯑꯩꯅ ꯊꯥꯒꯦꯅ ꯈꯜꯂꯤꯁꯤꯅ ꯑꯩ ꯂꯨꯄꯥ ꯀꯨꯟꯊ꯭ꯔꯥ ꯁꯨꯃꯥꯏꯅ ꯊꯥꯗꯣꯛꯀꯦꯅ ꯈꯟꯕ
ꯑꯩꯅ ꯈꯟꯕꯗ ꯑꯩꯅ ꯈꯟꯝꯕꯗꯅꯦ ꯂꯨꯄꯥ ꯀꯨꯟꯊ꯭ꯔꯥꯗꯨꯗꯤꯤ ꯀꯩꯁꯨ ꯌꯥꯔꯗꯦ ꯃꯥꯟꯗꯦ ꯍꯥꯏꯗꯤ ꯃꯣꯏꯅ ꯌꯥꯝ ꯍꯣꯡ ꯍꯣꯡꯅ ꯌꯥꯝ ꯍꯣꯡꯅ ꯂꯧꯅꯤꯡꯕꯅꯦꯕ ꯍꯥꯏꯗꯤ ꯃꯣꯏꯅꯅꯦ ꯑꯗꯨꯒ ꯃꯣꯏꯅ ꯑꯃꯨꯛ ꯌꯣꯟꯗꯣꯏꯅꯤꯅ ꯑꯩꯅ ꯑ ꯃꯣꯏꯒꯤꯁꯦ ꯍꯥꯏꯗꯤ ꯌꯣꯟꯕ ꯃꯇꯝꯗ ꯌꯣꯟꯕꯗꯣ ꯈꯇꯪ ꯇꯥꯗꯦꯕ ꯃꯣꯏꯅ ꯀꯔꯤꯒꯨꯝꯕ ꯇ ꯇꯥꯔꯗꯤ ꯃꯥꯡꯅ ꯇꯥꯔꯗꯤ ꯍꯥꯏꯕꯒꯤ ꯑꯗꯨꯒꯤ ꯃꯃꯜꯐꯧ ꯇ ꯌꯣꯜꯍꯧꯕ ꯈꯔꯗꯨꯅ ꯃꯣꯏꯒꯤ ꯄꯩꯁꯥꯗꯣ
ꯃꯥꯅꯦ ꯃꯥꯅꯦ
ꯐꯨꯄ ꯉꯝꯍꯧꯅꯕ ꯍꯥꯏꯅ ꯑꯗꯨꯕꯨ
ꯍꯣꯏ ꯍꯣꯏ ꯍꯣꯏ ꯑꯗꯨꯗꯤ ꯂꯨꯄꯥ ꯀꯨꯟ ꯁꯨꯃꯥꯏꯅ ꯊꯥꯔꯁꯤꯔꯣ
ꯑꯗꯨꯗꯤ ꯑꯩꯅ ꯍꯥꯏꯕ ꯉꯝꯗꯦꯕ ꯍꯥꯏꯁꯤꯅꯦ ꯍꯌꯦꯡ ꯅꯪ ꯑꯩꯅ ꯍꯥꯏꯁꯦ ꯅꯪ ꯍꯌꯦꯡ ꯇꯧꯔꯥꯛꯑꯒ ꯂꯂꯣꯟꯕꯤꯁꯤꯡꯗꯨ ꯎꯅꯔꯒ ꯄꯥꯎ ꯑꯃ ꯐꯥꯎꯗꯣꯛꯅꯕ ꯑꯃ ꯃꯊꯧ ꯇꯥꯅꯤꯕ ꯑꯗꯣ ꯁꯨꯝ ꯑꯩꯅ ꯍꯥꯏꯗꯤ ꯅꯪꯒꯤ ꯋꯥꯈꯜꯗ ꯅꯪꯅ ꯄꯥꯝꯃꯤꯗꯣ ꯀꯌꯥꯃꯨꯛ ꯄꯥꯝꯃꯤꯅ ꯑꯣꯒꯤ ꯋꯥꯅꯤꯗ
ꯑꯁ ꯑꯩꯒꯤ ꯋꯥꯗꯤꯅꯦ ꯑꯗꯨꯝ ꯇꯪꯈꯥꯏ ꯇꯪꯈꯥꯏꯗ ꯇꯥꯊꯣꯛꯑꯒ ꯑꯗꯨꯝ ꯌꯣꯟꯊꯣꯛꯑꯒꯦ ꯁꯤꯅꯦ ꯑꯩꯅ ꯈꯜꯂꯤꯁꯦ ꯑꯩꯉꯣꯟꯗꯁꯨ ꯀꯨꯏꯅ ꯊꯝꯃ ꯀꯩꯗꯧꯅꯩ ꯀꯨꯏꯅ ꯊꯝꯕ ꯌꯥꯔꯣꯏꯗꯝꯅꯤꯅ ꯑꯩꯒꯤꯗꯤ ꯇꯁꯦꯡꯅ ꯍꯥꯏꯔꯒꯗꯤ ꯑꯩꯒꯤ ꯌꯨꯝꯒꯤ ꯆꯥꯅꯕꯒꯤ ꯑꯣꯏꯅ ꯊꯥꯕꯅꯦ ꯑꯗꯨꯗ ꯑꯩꯒꯤ ꯍꯤꯡꯒꯣꯜꯗꯨꯅ ꯆꯥꯎꯃꯟꯈꯤꯕꯒꯤ ꯃꯌꯥꯝ ꯃꯥꯡꯗꯣꯔꯦꯕ ꯀꯣ ꯑꯗꯨꯗꯨꯒꯤ ꯊꯥꯗꯣꯛꯀꯦ ꯇꯝꯃꯦ ꯑ ꯗ ꯑꯩꯒꯤꯗꯤ ꯃꯥꯡꯕ ꯇꯣꯡꯕ ꯑꯗꯨꯒꯤꯗꯤ ꯀꯩꯁꯨ ꯈꯟꯗꯦ ꯑꯩꯒꯤꯗꯤ
ꯑꯣ ꯑꯗꯨꯗꯤ ꯅꯪ ꯍꯥꯟꯅ ꯑꯣ ꯅꯪ ꯍꯥꯟꯅ ꯑꯝꯇ ꯂꯥꯛꯑꯣ ꯑꯗꯨꯒ
ꯎꯝ
ꯑꯗꯨꯝ ꯉꯥꯡꯅꯔꯁꯦ
ꯍꯣꯏ ꯑꯗꯨꯅꯦ ꯑꯁ ꯑꯗꯨꯅ ꯅꯪ ꯅꯪꯒꯤꯁꯨꯅꯦ ꯅꯣꯏꯁꯨ ꯑꯗꯨꯝ ꯕꯖꯥꯔ ꯅꯛꯄꯅꯤꯅ ꯂꯩꯔꯒ ꯑꯗꯨꯝ ꯆꯥꯔꯝꯕꯅꯤ ꯍꯤꯡꯒꯣꯟ ꯀꯔꯤ ꯀ ꯀꯔꯥꯁꯨ ꯅꯣꯏꯁꯨ ꯆꯥꯎꯗꯕꯅꯤꯅꯀꯣ ꯑꯗꯣ ꯅꯪꯒꯤꯁꯨ ꯑꯗꯨꯝ ꯑꯩꯅ ꯈꯔ ꯄꯤꯒꯦꯅ ꯈꯟꯕꯅꯦꯕ ꯑꯗꯣ ꯑꯩꯅ ꯄꯤꯕꯕꯨꯗꯤ ꯅꯪ ꯂꯥꯛꯑꯒ ꯅꯪꯈꯣꯏꯅ ꯑꯄꯥꯝ ꯄꯄꯥꯝꯕꯗꯣ ꯈꯜꯂꯕ ꯑꯣꯏꯅ ꯍꯦꯛꯆꯔꯣ ꯂꯥꯛꯑꯣꯕ
ꯍꯣꯏ ꯂꯥꯛꯀꯦꯗꯤ ꯑ ꯀꯩꯅꯣꯗꯣ ꯑꯪꯒꯨꯔꯗꯣ
ꯑꯥ
ꯑꯪꯒꯨꯔꯗꯣ ꯑꯩ ꯎꯝ ꯀꯦꯖꯤ ꯇꯔꯥꯃꯨꯛ ꯂꯧꯒꯦ ꯍꯥꯏꯗꯤ ꯑꯃꯨꯕꯤꯒ ꯑꯁꯪꯕꯤ ꯍꯥꯏꯕ ꯅꯠꯇ꯭ꯔꯣ
ꯍꯣꯏ ꯍꯣꯏ ꯃꯥꯅꯦ
ꯑꯃꯨꯕꯤꯗꯨꯗꯅ ꯇꯔꯦꯠꯃꯨꯛ ꯂꯧꯔꯒ ꯑꯁꯪꯕꯗꯨꯅ ꯑꯍꯨꯝꯃꯨꯛ ꯑꯗꯨꯃꯥꯏꯅ ꯀꯦꯖꯤ ꯇꯔꯥꯃꯧꯒꯤ ꯑꯗꯨ ꯐ꯭ꯔꯤꯁꯇ ꯍꯥꯞꯆꯜꯂꯒ ꯊꯝꯃ ꯆꯥꯒꯦꯕ
ꯑꯣꯁ ꯌꯥꯏ ꯌꯥꯏ ꯂꯥꯛꯑꯣ ꯑꯁ ꯑꯩꯅꯅꯦ ꯑꯩꯅ ꯍꯦꯛꯇ꯭ꯔꯤꯉꯩꯗꯅꯦ ꯑ ꯃꯥꯅꯦ ꯃꯥꯅꯦ ꯃꯥꯅꯦ ꯑꯁ ꯐꯅꯌꯥꯝ ꯆꯥꯈ꯭ꯔ ꯄꯣꯠꯅꯤꯗ ꯎꯆꯦꯛꯅ ꯑꯩꯅꯒ ꯑꯩ ꯇꯧꯗ꯭ꯔꯤꯉꯩꯗ ꯃꯣꯏꯅ ꯇꯨꯞꯄꯗ ꯇꯨꯞꯄꯗ ꯂꯣꯏꯔꯕꯅꯤ ꯑꯗꯨꯅꯅꯦ ꯑꯩꯅ ꯈꯔ ꯊꯨꯅ ꯊꯥꯗꯣꯛꯅꯤꯡꯉꯤꯁꯦ
ꯎꯝ
ꯈꯪꯉꯦꯕ ꯃꯣꯏꯁꯨ ꯍꯥꯏꯗꯤ ꯎꯍꯩ ꯋꯥꯍꯩ ꯑꯍꯥꯎꯕ ꯄꯥꯟꯕ ꯃꯐꯝꯁꯦ ꯑꯁ ꯖꯤꯕꯖꯤꯡꯖꯦ ꯐꯖꯅ ꯈꯪꯒ꯭ꯔꯖꯥꯠꯅꯤꯀꯣ ꯃꯣꯏ ꯀꯌꯥꯝ ꯀꯌꯥꯝ ꯂꯥꯛꯏ ꯈꯪꯕ꯭ꯔꯥ ꯑꯩꯒꯤ ꯍꯤꯡꯒꯣꯜꯖꯤꯗ ꯑꯁ ꯐꯅꯌꯥꯝ ꯐꯅꯌꯥꯝ ꯂꯥꯛꯏꯍꯦ ꯃꯣꯏ ꯐꯖꯅ ꯆꯥꯕꯅꯤ
ꯑꯧ
ꯑꯗꯨ ꯅꯪ ꯀꯦꯖꯤ ꯇꯔꯥꯇ ꯅꯠꯇꯦ ꯑꯗꯨꯝ ꯌꯥꯔꯤꯉꯩ ꯈꯔ ꯌꯥꯝ ꯑꯗꯨꯝ ꯍꯦꯛꯑꯒ ꯄꯨꯑꯣ ꯖꯨꯝ ꯖꯨꯝ ꯖꯨꯝ ꯖꯨꯝ ꯂꯥꯎꯕ ꯐꯖ ꯐꯖꯕ ꯈꯜꯂꯒ
ꯑꯗꯣ ꯀꯩꯅꯣ ꯇꯧꯕ꯭ꯔꯣ ꯎꯝ ꯍꯥꯏꯗꯤ ꯀꯩꯅꯣ ꯇꯧꯕ ꯃꯇꯝꯗ ꯃꯄꯥꯟ ꯀꯦꯗꯅꯕ ꯀꯂꯒ ꯀꯥ ꯄꯣ
ꯎꯝ ꯑꯗꯨꯗꯤ ꯑꯗꯨꯗꯤ ꯀꯥꯞꯇꯦ ꯑꯩ ꯑꯪꯒꯨꯔꯗꯗꯤ ꯑꯝꯇ ꯀꯥꯞꯇ꯭ꯔꯤꯕ ꯑꯗꯨꯒꯤꯗꯣ ꯑꯩꯒꯤꯗꯤꯕ ꯑꯩꯒꯤꯕꯨꯅꯦ ꯑꯩ ꯍꯤꯡꯒꯣꯜꯗ ꯑꯩ ꯄꯣꯠ-ꯆꯩꯩ ꯊꯥꯕꯗ ꯑꯩꯅ ꯁꯤꯖꯤꯟꯅꯩꯖꯦ ꯑꯩꯒꯤ ꯌꯦꯟꯒꯨꯝꯕ ꯑꯗꯩ ꯑꯣꯛꯀꯨꯝꯕ ꯃꯣꯏꯒꯤ ꯁꯟ ꯁꯟꯊꯤ ꯁꯟꯌꯨꯡꯗꯣ ꯑꯗꯨꯗꯨꯅ ꯑꯩꯅ ꯇꯦꯡꯀꯤ ꯃꯆꯥ ꯑꯃ ꯁꯥꯔꯒ ꯀꯝꯄꯣꯁ ꯀꯝꯄꯣꯁꯇꯣ ꯁꯦꯝꯃꯦꯕꯀꯣ ꯑꯗꯨꯒꯤ ꯀꯝꯄꯣꯁꯇꯨꯅ ꯁꯝꯄꯣꯛ ꯈꯣꯏꯕ ꯀꯥꯟꯗ ꯂꯩꯕꯥꯛꯇ ꯆꯥꯏꯔꯦꯗꯅ ꯑꯗꯨꯃꯥꯏꯟ ꯇꯧꯔꯒ ꯍꯥꯞꯄꯗꯩ ꯍꯦꯟꯅ ꯑꯩ ꯍꯤꯗꯥꯛ ꯑꯃꯐꯧ ꯁꯤꯖꯤꯟꯅꯗ꯭ꯔꯤ ꯑꯩ ꯍꯤꯡꯒꯣꯟꯗ ꯉꯁꯤꯐꯥꯎꯗ
ꯑꯣ ꯑꯗꯨꯗꯤ ꯅꯪꯒꯤꯗꯣ ꯆꯥꯕꯗꯛ ꯆꯥꯡ ꯌꯥꯝ ꯐꯔꯦ ꯑꯅꯤ
ꯍꯣꯏ ꯑꯩꯅ ꯇꯤꯟ ꯀꯥꯡ ꯀꯔꯤ ꯀꯔꯥ ꯆꯦꯟꯗꯅꯕꯅ ꯑ ꯀꯩꯅꯣ ꯀꯦꯁꯦꯠ ꯃꯔꯤ ꯑꯈꯣꯏ ꯊꯥꯏꯅꯒꯤ ꯄꯤꯠ ꯄꯤꯠ ꯄꯤꯠ ꯀꯥꯞꯄꯤꯗꯣ ꯂꯩꯗꯅ ꯑꯗꯨꯗꯣ ꯂꯣꯏꯅ ꯔꯥꯎꯟ ꯀꯣꯠꯂꯒ ꯌꯦꯁꯜꯂ ꯊꯝꯕꯅꯦ ꯑꯩꯅ
ꯑꯣ
ꯑꯗꯒꯤ ꯅꯥꯄꯤ ꯀꯩꯁꯤꯡꯅꯤꯁꯨ ꯑꯦ ꯊꯑꯣꯏꯅ ꯁꯤꯡꯉꯤꯅꯤꯅꯦ ꯃꯤꯉꯣꯟꯗ ꯊꯥꯏꯅ ꯀꯦꯁꯦꯠ ꯀꯩꯅꯣ ꯌꯥꯗꯕ ꯋꯦꯌꯔ ꯍꯥꯎꯁ ꯁꯦꯝ ꯍꯥꯏꯗꯤ ꯐꯣꯟ ꯌꯥꯗꯕ ꯔꯦꯗꯤꯑꯣ ꯌꯥꯗꯕ ꯁꯦꯝꯐꯝ ꯀꯩꯀꯥꯒ ꯂꯩꯗꯅ ꯃꯦꯆꯤꯟ ꯌꯥꯗꯕ ꯈꯣꯠꯇꯕ ꯑꯗꯨꯝꯕꯗꯨꯗ ꯁꯤꯡꯉꯤꯅꯦ ꯃꯣꯏꯗ ꯑꯗꯨꯒ ꯄꯨꯂꯞ ꯄꯨꯂꯞ ꯄꯨꯟꯖꯜꯂ ꯂꯧꯔꯤꯅꯦ
ꯑꯣ ꯑꯗꯨꯁꯨ ꯅꯨꯡꯉꯥꯏꯕꯅꯤꯅꯦ ꯊꯥꯏꯅ ꯁꯥꯟꯅꯕꯗ
ꯍꯣꯏ ꯑꯗꯨꯅꯦ ꯑꯩ ꯑꯩꯗꯤ ꯅꯥꯄꯤꯖꯨꯅꯦ ꯃꯤ ꯊꯥꯗꯔꯒ ꯁꯦꯡ ꯁꯦꯡꯍꯜꯂꯤꯅꯦꯕ ꯂꯣꯏꯅ ꯑꯗꯨꯗꯨꯅ ꯃ ꯅꯥꯄꯤꯁꯤꯡꯅꯥꯗ ꯀꯩꯀꯥ ꯍꯧꯗ꯭ꯔꯃꯤ ꯇꯤꯟ ꯇꯥꯕꯒꯤ ꯆꯥꯡꯗꯣ ꯌꯥꯝ ꯍꯟꯊꯩꯑꯦꯕ
ꯑꯣ ꯑꯗꯣ ꯅꯪ ꯈꯥꯃꯦꯟ ꯑꯁꯤꯟꯕꯗꯨ ꯐꯩꯗꯧꯗꯦ ꯊꯥ ꯀꯩꯅꯣ ꯇꯧꯔꯤꯁꯤꯕꯣ
ꯈꯥꯃꯦꯟꯁꯤꯟꯕꯗꯣ ꯐꯩꯗꯣꯝ ꯃꯉꯥ ꯊꯥꯏꯌꯦ ꯐꯖꯔꯤꯌꯦ ꯈꯥꯃꯦꯟꯁꯤꯟꯕꯖꯤꯖꯨ ꯑꯁ ꯄꯥꯜꯂꯦꯍꯦ ꯉꯥꯛꯁꯛ ꯉꯥꯡꯉꯒ ꯑꯁ ꯈꯨꯨꯐꯖꯑꯝꯅꯤꯍꯦ ꯅꯪ ꯍꯌꯦꯡ ꯂꯥꯛꯀꯥꯟꯗ ꯈꯪꯅꯤ ꯑꯩꯅ ꯆꯨꯔꯤꯗꯨꯁꯨ ꯋꯥꯡ ꯋꯥꯡ ꯆꯤꯡꯈꯠꯄꯤꯕꯅꯤꯅꯀꯣ ꯏꯁꯤꯡ ꯃꯥꯏꯁꯤꯡꯁꯨ ꯆꯪꯗ꯭ꯔꯦ ꯃꯣꯏꯗꯤ ꯅꯦꯝꯃꯒ ꯆꯪꯕꯗꯣ ꯍꯦꯛꯇ ꯄꯁꯜꯂꯛꯑꯦꯕ ꯃꯈꯣꯡꯗꯣ ꯑꯗꯨꯗꯨꯅ ꯑꯩꯅ ꯋꯥꯡ ꯋꯥꯡ ꯆꯤꯡꯈꯠꯄꯤꯔꯒ ꯇꯣꯡꯕꯅꯦ ꯑꯦ ꯑꯗꯨꯒꯅꯦ ꯑꯩꯅ ꯍꯟꯗꯛ ꯑꯅꯧꯕ ꯑꯃ ꯇ꯭ꯔꯥꯏ ꯇꯧꯒꯦꯅ ꯑꯂꯨ ꯑꯂꯨ ꯑꯅꯧꯕꯗꯣ ꯑꯂꯨ ꯑꯉꯥꯡꯕꯗꯣ ꯑꯗꯨꯗꯣ ꯑꯈꯣꯏ ꯃꯅꯤꯄꯨꯔꯗꯗꯤ ꯅꯤꯡꯊꯝꯊꯥ ꯃꯇꯝꯗꯅ ꯍꯦꯟꯅ ꯆꯥꯅꯩꯗꯅ ꯑꯩꯅ ꯑꯁꯤꯗꯤ ꯀꯥꯂꯦꯟꯗꯖꯨ ꯊꯥꯕ ꯌꯥꯕ꯭ꯔꯥ ꯌꯦꯡꯒꯦꯅ ꯑꯩ ꯍꯟꯗꯛ ꯇ꯭ꯔꯥꯏ ꯇꯧꯕꯅꯦ ꯑꯁ ꯃꯅꯥꯒꯗꯤ ꯌꯥꯝ ꯐꯔꯦ ꯑꯗꯣ ꯑꯩꯅ ꯅꯍꯥꯟ ꯅꯣꯡꯃ ꯑꯃ ꯈꯣꯠꯇꯣꯛꯑꯒ ꯌꯦꯡꯕꯅꯦꯕꯀꯣ ꯍꯥꯏꯐꯦꯠꯇꯪ ꯌꯥꯔ ꯏꯖꯂ ꯀꯥꯏ ꯇꯧ ꯅꯣꯅ ꯑꯦꯁ ꯑꯃ ꯈꯣꯠꯇꯣꯛꯄꯗꯨꯗꯤ ꯐꯖꯅ ꯄꯥꯜꯂꯦꯍꯦ ꯃꯗꯨꯃꯗꯤ
ꯄꯁ
ꯑꯩꯅ ꯂꯩꯔꯤꯕ ꯖꯒꯥꯁꯤꯅ ꯆꯥꯅꯕꯩꯗ ꯑꯩꯁꯨ ꯈꯪꯗꯦꯗ ꯏꯪ ꯏꯪ ꯂꯥꯛꯑꯣꯦꯕꯀꯣ ꯆꯤꯡꯌꯥꯒ ꯑꯣꯏꯔꯦ ꯑꯗꯨꯗꯨꯒꯤꯗ ꯑꯩꯁꯨ ꯈꯪꯗꯦꯕ
ꯅꯣꯏꯒꯤ ꯂꯩꯕꯥꯛ ꯂꯩꯍꯥꯎꯗꯨꯣ ꯌꯥꯝ ꯐꯔꯝꯒꯅꯤ ꯑꯗꯨꯅꯅꯦ ꯄꯣꯠ ꯌꯥꯝ ꯐꯔꯦꯗ
ꯍꯧꯖꯤꯛ ꯑꯩꯉꯣꯟꯗ ꯑꯅꯧꯕꯗ ꯂꯩꯔꯤꯖꯦ ꯍꯋꯥꯏ ꯊꯔꯥꯛꯇꯣ ꯑꯁ ꯍꯋꯥꯏ ꯊꯔꯥꯛꯁꯨ ꯐꯖꯔꯦꯍꯦ ꯍꯋꯥꯏ ꯊꯔꯥꯛꯇꯤ ꯌꯥꯝ ꯊꯥꯗ꯭ꯔꯦ ꯑꯩꯅ ꯇꯤꯟ ꯌꯥꯝ ꯇꯥꯛꯀꯟꯕꯗꯨꯗ ꯍꯥꯏꯗꯤ ꯃꯇꯝ ꯅꯠꯇꯕꯅꯤꯅꯀꯣ ꯐꯩꯗꯣꯝ ꯑꯅꯤ ꯈꯛꯇꯪ ꯊꯥꯕꯅꯦ ꯑꯗꯨꯖꯨ ꯐꯖꯅ ꯄꯥꯜꯂꯦ ꯍꯧꯖꯤꯛ ꯈꯥꯃꯦꯟꯁꯤꯟꯕ ꯍꯋꯥꯏꯊꯔꯥꯛ ꯑꯥꯂꯨ ꯑꯉꯥꯡꯕ ꯏꯁ ꯉꯥ ꯊꯣꯡꯕꯒ ꯆꯥꯕꯩꯗꯤ ꯕꯦꯁ ꯇꯥꯔꯕꯅꯦꯍꯦ
ꯑꯣ ꯑꯗꯨꯗꯤ ꯌꯥꯝ ꯍꯥꯎꯅꯤ ꯅꯪꯒꯤ ꯍꯤꯡꯒꯣꯜꯗ ꯄꯥꯂꯤꯕꯖꯤꯡꯗꯣ
ꯎꯝ ꯑꯗꯣ ꯅꯪ ꯀꯩꯅꯣ ꯇꯧꯔꯣ ꯍꯌꯦꯡ ꯏꯟꯖꯥꯡ ꯍꯦꯛꯄ ꯍꯦꯛꯄ ꯅꯨꯃꯤꯠꯇꯣ ꯍꯥꯏꯗꯤ ꯑꯩꯒꯤ ꯊꯥꯕ ꯅꯠꯇꯕ ꯅꯪꯒꯤ ꯇꯣꯉꯥꯟꯅ ꯍꯦꯛꯀꯗꯕ ꯅꯨꯃꯤꯠꯇꯣ ꯑꯗꯨꯗꯅꯦ ꯆꯥꯛ ꯆꯥꯔꯁꯦ ꯑꯩꯈꯣꯏꯗ ꯑꯗꯨꯗꯨꯒ ꯄꯨꯈ꯭ꯔꯤꯗꯒꯤ ꯉꯥ ꯐꯥꯔꯒꯅꯦ ꯍꯧꯖꯤꯛꯀꯤ ꯍꯋꯥꯏ ꯊꯔꯥꯛꯇꯨꯅꯦ ꯑꯂꯨ ꯑꯉꯥꯡꯕꯗꯨꯅꯦ ꯈꯥꯃꯦꯟ ꯑꯁꯤꯟꯕꯗꯨꯅꯦ ꯇꯧꯔꯒ ꯐꯖꯅ ꯊꯣꯡꯉꯒ ꯑꯝꯇꯪ ꯆꯥꯖꯦ ꯑꯁ ꯅꯪ ꯊꯣꯡꯕ ꯉꯥ ꯊꯣꯡꯕꯗꯣ ꯍꯥꯎꯕꯅꯦ ꯑꯩꯈꯣꯏꯅ ꯊꯣꯡꯕꯗꯨꯗꯤ ꯄꯥꯛꯅ ꯍꯥꯎ ꯌꯥꯗꯦꯕ
ꯆꯥꯥꯖꯤ ꯌꯥꯏꯌꯦ ꯅꯣꯏ ꯉꯥꯗꯣ ꯀꯔꯤ ꯉꯥꯗꯩꯗꯤ ꯎꯇꯤ ꯊꯣꯡꯕꯅ ꯍꯦꯟ ꯄꯥꯝꯖꯩꯅꯦ ꯁꯤꯜꯚꯔꯗꯣ ꯀꯦꯖꯤ ꯑꯍꯨꯝ ꯃꯔꯤꯒ ꯇꯥꯕꯗꯣ ꯃꯔꯤꯃꯛ ꯇꯥꯗ꯭ꯔꯖꯨ ꯑꯅꯤ ꯑꯍꯨꯝꯕꯨ ꯇꯥꯔꯗꯤ ꯌꯥꯔꯦ
ꯑꯗꯨꯗꯣ ꯑꯗꯨꯗꯣ ꯐꯥ ꯆꯥꯎꯗꯤ ꯆꯥꯎꯔꯕꯅꯦ ꯊꯥꯗꯒꯤꯕꯅꯦꯕꯀꯣ ꯑꯩꯅ ꯆꯥꯎꯖꯨꯆꯥꯎꯔꯝ ꯑꯗꯣ ꯑꯩ ꯆꯞ ꯞ ꯆꯥꯕꯤꯗꯤ ꯈꯪꯗ꯭ꯔꯦ ꯀꯌꯥꯃꯨꯛ ꯇꯥꯔꯝꯒꯗꯕꯅꯣꯅ ꯑꯗꯣ ꯑꯩꯒꯤ ꯋꯥꯈꯟꯗ ꯂꯩꯖꯕꯗꯤ ꯑꯅꯤ ꯃꯈꯥꯏ ꯑꯍꯨꯝ ꯁꯨꯃꯥꯏꯅ ꯁꯤꯃꯥꯏ ꯇꯥꯕꯗ ꯂꯩꯝꯗꯧ ꯃꯥꯜꯂꯦ ꯑꯗꯨ ꯈꯪꯗꯦꯀꯣ ꯑꯗꯨꯗꯤ ꯍꯦꯟꯅ ꯆꯥꯎꯕ ꯕꯨ ꯂꯩꯔꯝꯗ꯭ꯔꯥꯁꯨ
ꯎꯝ ꯍꯣꯏ ꯌꯥꯏꯌꯦ ꯑꯗꯨꯗꯤ ꯍꯦꯛꯇ ꯑꯗꯨꯗꯣ ꯑꯃ ꯐꯖꯅ ꯐꯥꯔꯒꯅ ꯄꯤꯑꯕ ꯑꯗꯣ ꯑꯉꯥꯡ ꯑꯗꯨꯅ ꯏꯔꯣꯜꯂꯒ
ꯈꯥꯃꯦꯟ ꯑꯁꯤꯟꯕꯗꯣ ꯊꯥꯛꯑꯒ ꯐꯖꯅ ꯊꯣꯡꯉꯁꯦ
ꯎꯝ ꯍꯣꯏ ꯌꯥꯏ
ꯑꯗꯒꯤ ꯑꯗꯨ ꯅꯪ ꯍꯩꯅꯧ ꯄꯥꯟꯕꯥꯟꯗ꯭ꯔꯣ
ꯑꯩꯅ ꯅꯉꯣꯟꯗ ꯍꯥꯏꯔꯤꯗꯨꯗꯤ ꯄꯥꯜꯂꯦꯅ ꯍꯩꯅꯧ ꯄꯥꯝꯕꯤ ꯇꯔꯥ ꯄꯥꯜꯂꯦ
ꯑꯩꯅ ꯍꯥꯏꯗꯤ ꯑꯩꯅ ꯍꯥꯏꯗꯤ ꯍꯩꯅꯧ ꯍꯥꯏꯗꯤ ꯀꯩꯅꯣꯒꯤ ꯅꯪꯅ ꯍꯥꯏꯗꯨꯅ ꯑꯃꯨꯛ ꯑ ꯁꯥꯡꯕꯤꯗꯨꯅꯤꯗꯅ
ꯑꯥ ꯑꯥ ꯑꯥ
ꯅꯠꯇꯕ ꯑꯈꯣꯏꯒꯤ ꯍꯩꯖꯥꯎ ꯀ ꯍꯥꯏꯅꯕꯗꯣ ꯈꯣꯏꯒꯤ ꯃꯅꯝ ꯆꯦꯟꯗꯕ
ꯑꯣ ꯑꯣ ꯑꯣ ꯑꯣ ꯑꯈꯣꯏ ꯊꯥꯏꯅꯒꯤ ꯊꯥꯏꯅꯒꯤ ꯑꯍꯟꯖꯤꯡꯅ ꯊꯥꯔꯝꯕꯗꯣ ꯅꯠꯇ꯭ꯔꯣ
ꯎꯝ ꯎꯝ ꯎꯝ
ꯄꯥꯜꯂꯦ ꯄꯥꯜꯂꯦ ꯑꯁ‌ ꯑꯆꯧꯕ ꯑꯝ ꯄꯥꯜꯂꯦꯍꯦ ꯑꯗꯨꯒꯤꯗꯤ ꯑꯆꯧꯕ ꯑꯝ ꯄꯥꯜꯂꯦ ꯐꯖꯅ ꯇꯦꯛꯊꯒꯩ ꯄꯥꯜꯂꯦ ꯑꯗꯨꯁꯨ
ꯍꯧꯖꯤꯛ ꯑꯗꯨꯗꯣ ꯂꯣꯏꯗ꯭ꯔꯤꯕ꯭ꯔꯣ ꯄꯥꯜꯂꯤꯕ꯭ꯔꯕ
ꯑꯁ ꯂꯣꯏꯗ꯭ꯔꯤꯌꯦ ꯄꯥꯜꯂꯤ ꯌꯨꯝꯗ ꯄꯥꯜꯂꯤ ꯑꯁꯪꯕꯖꯨ ꯄꯥꯜꯂꯤ ꯑꯃꯨꯟꯕꯖꯨ ꯄꯥꯜꯂꯤ ꯏꯁ ꯈꯨꯍꯥꯎꯑꯝꯅꯤꯍꯦ ꯃꯇꯣꯡꯒ ꯐꯖꯅ ꯂꯩꯒ꯭ꯔꯖꯥꯠꯅꯦ
ꯑꯗꯨꯗꯁꯨ ꯃꯍꯥꯎꯗꯣ ꯍꯦꯜꯂꯦꯕ ꯑꯗꯨ ꯑꯩ ꯆꯥꯅꯤꯡꯉꯦ ꯑꯗꯨ ꯍꯣꯏ
ꯑꯣ ꯑꯗꯨꯗꯤ ꯑꯩꯅꯦ ꯅꯪ ꯂꯥꯛꯇꯧ ꯅꯨꯃꯤꯠꯇꯣ ꯑꯗꯨꯗ ꯑꯩ ꯈꯔ ꯉꯟꯅ ꯍꯦꯛꯑꯝꯃꯒꯦ ꯍꯥꯏꯗꯤ ꯃꯥꯗꯤ ꯈꯔ ꯋꯥꯡꯕꯅꯤꯅꯅꯦ ꯈꯔ ꯈꯤꯇꯪ ꯃꯇꯝ ꯆꯪꯉꯦꯕꯀꯣ ꯍꯦꯛꯄꯗꯅꯅ ꯅꯪ ꯑꯩꯈꯣꯏ ꯆꯥꯛ ꯏꯁꯤꯡ ꯆꯥꯕ ꯈꯣꯠꯄ ꯇꯧꯕ ꯆꯥꯕ ꯀꯥꯟꯗ ꯈꯔꯁꯨ ꯈꯥꯏꯔꯒ ꯆꯥꯕ ꯌꯥꯏꯗꯅ ꯑꯗꯩ ꯅꯪꯒꯤ ꯈꯔ ꯄꯨꯅꯕ ꯑꯃꯁꯨ ꯑꯩ ꯈꯔ ꯉꯟꯅ ꯍꯦꯛꯑꯃꯒꯦ ꯑꯗꯨ ꯅꯨꯃꯤꯠꯇꯨꯃꯗꯤ
ꯎꯝ
ꯑꯁ ꯍꯩ ꯔꯥꯒꯤꯗꯤ ꯋꯥꯠꯇꯦꯗ ꯑꯩꯒꯤꯗꯤ ꯑꯁ ꯌꯥꯝ ꯄꯥꯜꯂꯦꯗ ꯅꯪ ꯂꯥꯛꯑꯒ ꯈꯪꯅꯤꯗ ꯀꯣꯝꯂꯥ ꯄꯥꯝꯕꯤ ꯀꯣꯝꯂꯥ ꯄꯥꯝꯕꯤ ꯄꯨꯈ꯭ꯔꯤ ꯃꯄꯥꯟꯗ ꯇꯔꯥꯃꯨꯛ ꯊꯥꯕꯅꯦ ꯑꯗꯨꯁꯨ ꯍꯧꯖꯤꯛ ꯄꯥꯜꯂꯛꯑꯦ ꯍꯌꯦꯡ ꯅꯤꯡꯉꯣꯜ ꯆꯥꯛꯀꯧꯕ ꯃꯌꯥ ꯑꯗꯨꯃꯥꯏꯗꯤ ꯍꯦꯛꯄ ꯌꯥꯔꯅꯤ ꯍꯧꯖꯤꯛꯇꯤ ꯁꯪꯉꯤ
ꯅꯪꯒꯤꯗꯤ ꯋꯥꯠ ꯂꯩꯇꯦꯅꯦꯀꯣ
ꯎꯝ ꯎꯝ ꯑꯁ ꯍꯤꯡꯒꯣꯜ ꯆꯥꯎꯕꯁꯦ ꯀꯥꯟꯅꯩꯌꯦ ꯍꯤꯡꯒꯣꯜ ꯆꯥꯎꯕꯁꯦ ꯑꯗꯨꯝ ꯈꯪꯗꯦꯗ ꯄꯪꯊꯥꯗ ꯊꯥꯅꯤꯡꯉꯦ ꯑꯃ ꯊꯥꯕꯗ ꯑꯁꯤ ꯑꯝ ꯍꯥꯞꯆꯤꯟꯕ ꯁꯤ ꯑꯃꯨꯛ ꯍꯥꯞꯆꯤꯟꯕ ꯍꯦꯛꯇ ꯈꯜꯂꯛꯑꯦ ꯋꯥꯈꯜꯁꯤꯗ ꯏꯒꯣꯟꯅꯕꯁꯨ